ꯍꯥꯏꯕꯤꯌꯨ
ꯑꯣ ꯃꯔꯨꯞꯀꯤꯗꯨ ꯈꯤꯇꯪ ꯂꯥꯞꯅ ꯂꯩꯕ ꯃꯥꯜꯂꯦ ꯈꯤꯇꯪ ꯅꯪꯁꯟꯕꯤꯔꯒ ꯉꯥꯡꯕꯤꯔꯛꯑꯣ
ꯑꯥ ꯈꯤꯇꯪ ꯂꯥꯞꯄꯦ ꯑꯩꯒꯤ ꯃꯩꯁꯦ ꯇꯔꯦꯠ ꯈꯛꯇꯪ ꯉꯥꯏꯔꯕ ꯑꯗꯨꯅ ꯆꯥꯁ ꯈꯤꯇꯪ ꯊꯤꯟꯖꯤꯔꯅ ꯈꯟꯖꯔꯝꯕꯅꯦ ꯃꯔꯨꯞ ꯌꯥꯅꯤ ꯑꯗꯨꯝ ꯁꯠꯇꯣꯛꯆꯒꯦ ꯑꯗꯨꯝ ꯉꯥꯏꯈꯣ ꯉꯥꯛꯇꯥ ꯗꯨꯝ ꯃꯈꯥ ꯇꯥꯕꯤꯌꯨ
ꯑ ꯃꯔꯨꯞ ꯑ ꯃꯩ ꯆꯥꯔꯖ ꯇꯧꯅ ꯄꯥꯏꯕ ꯌꯥ ꯇꯥꯔꯒꯗꯤ ꯉꯥꯇꯪ ꯄꯥꯏꯕꯤꯌꯨ ꯃꯗꯨ ꯌꯥꯝ ꯃꯔꯨ ꯑꯣꯏꯕ ꯋꯥꯔꯤ ꯑꯝꯇꯪ ꯁꯥꯥꯔꯒ ꯑꯩ ꯌꯥꯝ ꯊꯨꯟ ꯊꯝꯖꯒꯦ
ꯑꯩꯈꯣꯏꯒꯤ ꯃꯩ ꯇꯔꯦꯠꯇꯨꯅ ꯌꯥꯒꯗꯧꯔꯤꯕ꯭ꯔꯥ ꯀꯃꯥꯏꯟ ꯇꯧꯕꯅꯣ
ꯃꯔꯨꯞ ꯆ ꯂꯧꯖꯒꯦ ꯃꯈꯥ ꯇꯥꯕꯤꯌꯨ
ꯉꯁꯥꯏꯒꯤ ꯑꯩꯒꯤ ꯏꯃꯥꯅ ꯃꯔꯨꯞꯅ ꯉꯥꯡꯕ ꯈꯣꯠꯄ ꯋꯥꯔꯤ ꯋꯥꯇꯥꯏ ꯃꯃꯥꯡꯗꯁꯨ ꯀꯌꯥ ꯑꯃ ꯇꯥꯕꯤꯔꯝꯃꯤ ꯑꯥ ꯄꯨꯡꯁꯤꯗꯤ ꯑ ꯌꯧꯈ꯭ꯔꯦ ꯑꯗꯨꯕꯨ ꯊꯕꯛꯁꯤ ꯇꯧꯅꯤꯅ ꯍꯧꯔꯃꯤꯅ ꯑꯩꯈ ꯑꯣꯏ ꯂꯣꯏꯁꯤꯟꯕ ꯌꯥꯗꯕꯅ ꯃꯔꯝ ꯑꯣꯏꯔꯒ ꯇꯧꯖꯕꯅꯤ ꯐꯔꯦ ꯃꯔꯨꯞ ꯉꯁꯤꯗꯤ ꯑꯩꯈꯣꯏꯒꯤ ꯏꯁꯤꯡꯁꯤꯒꯤ ꯃꯇꯥꯡꯗ ꯀꯣ ꯃꯔꯨꯞꯀꯣ ꯃꯔꯨ ꯑꯩꯅ ꯉꯥꯡꯉꯤ ꯇꯥꯕꯤꯀꯣ
ꯇꯥꯌꯦ ꯇꯥꯌꯦ
ꯏꯁꯤꯡ ꯊꯛꯅꯕ ꯏꯁꯤꯡꯁꯤꯒꯤ ꯃꯇꯥꯡꯗ ꯑꯩꯈꯣꯏ ꯋꯥꯔꯤ ꯋꯥꯇꯥꯏ ꯈꯔ ꯇꯧꯖꯤ ꯑꯅꯥ ꯍꯥꯏꯌꯜꯂꯛꯀꯦ ꯑꯅꯥ ꯂꯥꯏꯌꯦꯡ ꯑꯈꯣꯏꯒꯤ ꯑꯅꯥ ꯑꯌꯦꯛ ꯀꯌꯥ ꯄꯣꯛꯂꯛꯏꯕ ꯑꯗꯨꯒ ꯏꯁꯤꯡ ꯊꯛꯄꯁꯤꯒꯤ ꯃꯇꯥꯡꯗ ꯑꯗꯨꯛꯀꯤ ꯃꯇꯤꯛ ꯑꯋꯥꯕ ꯑꯃ ꯑꯣꯏꯅꯔꯦ ꯁꯤ ꯃꯇꯥꯡꯗ ꯋꯥꯔꯤ ꯋꯥꯇꯥꯏ ꯑꯥꯛꯇꯪ ꯇꯧꯖꯤ ꯃꯔꯨꯞ
ꯌꯥꯏꯌꯦ ꯌꯥꯏꯌꯦ ꯃꯔꯨꯞ ꯅꯪꯅ ꯑꯄꯥꯝꯕ ꯇꯧꯖꯅꯤꯡꯕ ꯋꯥꯔꯤꯗꯨꯅꯤ ꯃꯈꯥ ꯇꯥꯕꯤꯌꯨ
ꯃꯔꯨꯞ ꯊꯛꯅꯕ ꯏꯁꯤꯡꯁꯦ ꯍꯧꯖꯤꯛ ꯍꯧꯖꯤꯛ ꯏꯁꯥꯃꯛꯁꯨ ꯖꯥꯔ ꯏꯁꯤꯡ ꯊꯛꯆꯔꯤ ꯑꯗꯨꯕꯨ ꯍꯥꯏꯔꯤꯕ ꯏꯁꯤꯡꯁꯤꯅ ꯀꯗꯥꯏꯐꯥꯎ ꯐꯕꯅꯣ ꯀꯗꯥꯏꯐꯧ ꯁꯣꯛꯄꯅꯣ ꯍꯥꯏꯕꯗꯨꯗꯤ ꯑꯩꯈꯣꯏ ꯈꯪꯕꯅꯠ ꯇꯦꯡ ꯑꯗꯨꯝ ꯃꯣꯠꯂꯤ ꯃꯣꯠꯇ꯭ꯔꯦ ꯂꯨꯔꯦ ꯁꯦꯡꯉꯦꯅ ꯊꯛꯏꯝꯃꯤ꯫ ꯑꯗꯨꯕꯨ ꯖꯥꯔ ꯁꯨꯝꯕ ꯏꯁꯤꯡ ꯈꯔꯒꯤ ꯃꯐꯝ ꯌꯦꯡꯖꯔꯨꯕ ꯃꯇꯝꯗ ꯊꯋꯥꯏ ꯈꯔ ꯅꯨꯡꯉꯥꯏꯇꯕ ꯈꯔ ꯊꯦꯡꯅꯖꯔꯛꯏ ꯑꯗꯨꯒ ꯗꯥꯥꯥꯟꯗꯤ ꯈꯔꯕꯨ ꯐꯈ꯭ꯔꯦ ꯃꯔꯨꯞ ꯑꯩꯈꯣꯏꯅ ꯏꯁꯤꯡ ꯂꯩꯔꯒ ꯁꯤꯖꯤꯟꯅꯔꯤꯕ ꯊꯛꯏꯕ ꯀꯥꯡꯕꯨ ꯑꯃꯁꯨ ꯂꯩꯔꯤꯗꯣ ꯃꯈꯣꯏꯁꯤꯡꯖꯤꯒꯤ ꯈꯜꯂꯒꯅꯤ ꯃꯔꯨ ꯑꯣꯏꯅ ꯉꯁꯤ ꯋꯥꯔꯤ ꯋꯥꯇꯥꯏ ꯉꯍꯥꯛ ꯇꯧꯁꯦꯅ ꯍꯥꯏꯖꯔꯤꯁꯤ ꯃꯔꯨꯞ ꯃꯔꯨꯞꯍꯣꯏꯗꯤ ꯏꯁꯤꯡ ꯀꯃꯥꯏ ꯀꯃꯥꯏ ꯇꯧꯕꯤ ꯂꯩꯔꯒ ꯆꯥꯕꯤꯕ꯭ꯔꯥ ꯀꯃꯥꯏꯅ ꯇꯧꯏ
ꯆꯥꯎꯈꯠꯄ ꯃꯐꯝꯅꯤꯅ‌ ꯖꯥꯔꯗꯣ ‌ ꯑꯗꯨꯝ‌ ‌ꯂꯩꯔ‌‌ ꯂꯩꯔ ꯑꯗꯨꯝ
ꯑꯣ ꯃꯔꯨꯞ ꯍꯣꯏꯁꯨ ‌ꯖꯥꯔ ꯊꯛꯆꯩꯕꯀꯣ ꯃꯗꯨ ꯏꯁꯤꯡ ꯆꯥꯅꯕꯁꯤꯗꯤ ꯍꯥꯏꯗꯤ ꯏꯟꯁꯥꯡ ꯆꯥꯛ ꯏꯟꯁꯥꯡ ꯊꯣꯡꯅꯕ ꯁꯤꯗꯤ ꯀꯗꯥꯏꯗꯒꯤ ꯁꯤꯖꯤꯟꯅꯕꯤ
ꯏꯄꯟꯗꯧ ꯈꯔꯅ ꯆꯠꯂꯅꯕ ꯑꯗꯨꯝ ꯇꯧꯕꯤ ꯑꯗꯨꯒ ꯑꯗꯨꯃꯥꯏꯅ ꯇꯧꯔꯒ ꯂꯧꯔ ꯂꯧꯔꯒ ꯃꯈꯣꯏꯗꯒꯤ ꯃꯈꯣꯏꯅ ꯂꯧꯔꯒ ꯑꯗꯨꯝ ꯂꯩꯔꯒ‌ꯍꯥꯏꯖꯕ ꯇꯥꯔꯦ ꯑꯗꯨꯃꯥꯏꯅ ꯇꯧꯔꯒ ꯑꯗꯨꯝ ꯁꯤꯖꯤꯟꯅꯖꯔꯤ ꯖꯥꯔꯗꯒꯤ ꯄꯨꯂꯞ ꯁꯤꯖꯤꯟꯅꯕꯗꯨꯗꯤ ꯍꯥꯏꯗꯤ ꯑꯩꯈꯣꯏꯁꯨ ꯀꯨꯕꯤꯔꯒꯤ ꯃꯆꯥꯃꯛꯇꯤ ꯅꯠꯇꯕꯅꯤꯅ ꯉꯝꯖꯗꯕ ꯑꯗꯨꯒꯤꯅꯤ ꯑꯩꯈꯣꯏꯒꯤꯗꯤ ꯊꯛꯄ ꯆꯥꯕꯕꯨꯗꯤ ꯊꯣꯉꯕ‌‌ ‌ꯊꯥꯡꯄꯒꯤ
ꯑꯣ ꯃꯔꯨꯞꯅ ꯉꯥꯡꯕꯗ ꯈꯤꯇꯪ ꯁꯦꯡꯅ ꯉꯥꯡꯕꯤꯔꯛꯑꯣ ꯍꯧꯖꯤꯛ ꯍꯧꯖꯤꯛꯄꯨꯗꯤ ꯑꯩꯁꯤ ꯃꯔꯨꯞꯅ ꯍꯧꯖꯤꯛ ꯍꯪꯕ ꯇꯥꯏ ꯇꯥꯖꯍꯧꯔꯦ ꯑꯩꯈꯣꯏꯒꯤ ꯏꯁꯤꯡꯁꯦ ꯏꯁꯤꯡ ꯄꯨꯈ꯭ꯔꯤ ꯑꯆꯧꯕ ꯑꯃ ꯂꯩ ꯑꯩꯈꯣꯏꯒꯤ ꯃꯅꯥꯛ ꯅꯛꯄꯗꯤ ꯈꯔ ꯆꯠꯂꯦꯕ ꯑꯩꯈꯣꯏꯒꯤ ꯀꯣꯏꯕꯁꯨ ꯂꯥꯛꯅꯔꯤꯕ ꯃꯐꯝ ꯑꯃꯗꯒꯤ ꯑꯗꯨ ꯃꯌꯥꯝꯅ ꯈꯟꯅꯔꯨꯕꯅ ꯏꯁꯤꯡꯁꯤ ꯋꯥꯇꯔ ꯁꯄ꯭ꯂꯥꯏ ꯑꯃꯗ ꯐꯖꯅ ꯑꯩꯈꯣꯏꯒꯤ ꯁꯨꯝꯇꯣꯛꯑꯒ ꯐꯠꯇ ꯍꯥꯎꯊꯤ ꯑꯗꯨꯃꯥꯏꯅ ꯇꯧꯔꯒ ꯊꯥꯗꯣꯔꯛꯄꯅꯤꯅ ꯈ‌ꯟꯖ ꯈꯟꯅꯔꯨꯕꯅꯤ ꯑꯗꯨꯕꯨ ꯃꯁꯤ ꯄꯨꯈ꯭ꯔꯤꯗꯒꯤ ꯆꯤꯡꯈꯠꯂꯒ ꯍꯦꯛꯇ ꯄꯨꯔꯛꯄ ꯏꯁꯤꯡ ꯑꯣꯏꯅ ꯂꯩꯔꯝꯃꯦ ꯑꯩꯈꯣꯏ ꯃꯇꯝ ꯑꯃꯗ ꯊꯛꯆꯔꯝꯃꯤ ꯃꯁꯤ ꯈꯪꯖꯗꯗꯅ ꯖꯥꯔ ꯏꯁꯤꯡꯅ ꯃꯔꯥꯡ ꯀꯥꯏꯅ ꯁ꯭ꯋꯥꯏꯗ ꯂꯥꯛꯇ꯭ꯔꯤꯉꯩꯗ ꯍꯧꯖꯤꯛꯄꯨꯗꯤ ꯌꯨꯝꯗ ꯁꯨꯃꯥꯡꯗ ꯊꯧꯖꯤꯜꯂꯒ ꯒꯥꯔꯤꯅ ꯊꯥꯔꯦ ꯊꯛꯄꯒꯤꯁꯨ ꯖꯥꯔ ꯏꯁꯤꯡ ꯊꯛꯆꯔꯤ ꯑꯗꯨꯒ ꯏꯟꯁꯥꯡ ꯊꯣꯡꯕ ꯆꯥꯛ ꯊꯣꯡꯕꯒꯤ ꯏꯁꯤꯡ ꯁꯧꯔꯒ ꯃꯍꯤ ꯃꯩ ꯆꯪꯒꯗꯕ ꯁꯔꯨꯛꯁꯤꯡꯁꯤꯅ ꯑꯩꯈꯣꯏꯒꯤ ꯑꯔꯩꯕ ꯑꯣꯏꯅ ꯇꯧꯖꯔꯦ ꯁꯤꯐꯥꯎꯗ ꯑꯩꯈꯣꯏꯒꯤ ꯏꯃꯥꯁꯤ ꯍꯛꯆꯥꯡ ꯌꯥꯝ ꯐꯠꯇꯕꯅꯤꯅ ꯐꯠꯇꯕ ꯏꯁꯤꯡ ꯊꯛꯄ ꯌꯥꯗꯦ ꯑꯗꯨꯅ ꯖꯥꯔ ꯏꯁꯤꯡ ꯊꯛꯇ꯭ꯔꯤꯉꯩꯗꯗꯤ ꯑꯗꯨꯛꯀꯤ ꯃꯇꯤꯛ ꯋꯥꯔꯝꯃꯤ ꯍꯦꯟꯅ ꯅꯥꯕ ꯍꯦꯟꯖꯜꯂꯝꯃꯤ ꯍꯣꯁꯄꯤꯇꯥꯜꯗ ꯀꯌꯥ ꯄꯨꯔꯝꯃꯤ ꯍꯧꯖꯥꯛ ꯈꯔꯗꯤ ꯐꯔꯦ ꯑꯗꯨꯕꯨ ꯍꯥꯏꯔꯤꯕ ꯏꯁꯤꯡꯁꯤꯁꯨ ꯀꯗꯥꯏ ꯐꯥꯎꯕ ꯐꯕꯅꯣ ꯍꯥꯏꯕꯗꯨꯗꯤ ꯑꯩꯈꯣꯏꯅ ꯆꯠꯂꯒ ꯎꯖꯕ ꯅꯠꯆꯗ꯭ꯔꯤ ꯌꯨꯝꯗꯣꯡ ꯈꯨꯗꯤꯡꯒꯤ ꯃꯔꯨꯞ ꯍꯧꯖꯤꯛꯁꯦ ꯁꯦꯟꯗꯥꯟ ꯂꯝꯕꯤ ꯑꯃꯅ ꯑꯣꯏꯅ ꯑꯩꯈꯣꯏꯒꯤ ꯄꯩꯁꯥ ꯇꯥꯟꯕ ꯑꯣꯏꯅꯀꯣ ꯏꯁꯤꯡ ꯖꯥꯔꯖꯦ ꯄꯨꯡꯁꯨꯝꯗ ꯁꯨꯝꯅꯔꯦ ꯍꯥꯏꯇꯥꯔꯦ ꯑꯩꯅ ꯎꯖꯔꯛꯄꯅꯤ ꯌꯥꯝꯅ ꯃꯣꯠꯄ ꯃꯣꯠꯇꯕꯒꯤ ꯋꯥꯁꯨ ꯅꯠꯇꯅ ꯍꯥꯏꯔꯤꯕ ꯃꯈꯨ ꯑꯩꯈꯣꯏꯖꯤꯅ ꯁꯨꯝꯃꯤꯕ ꯏꯁꯤꯡꯖꯤ ꯀꯗꯥꯏꯗꯒꯤ ꯄꯨꯔꯛꯄꯅꯣ ꯑꯃꯁꯨꯡ ꯆꯥꯎꯅ ꯃꯁꯤꯗ ꯁꯔꯀꯥꯔꯒꯤ ꯑꯌꯥꯕ ꯆꯦ ꯆꯥꯡ ꯌꯥꯎꯔꯒ ꯊꯛꯅꯕ ꯏꯁꯤꯡꯁꯤ ꯁꯦꯝꯕꯤꯔꯛꯄ꯭ꯔꯥ ꯁꯦꯝꯕꯤꯔꯛꯇꯕ꯭ꯔꯥ ꯑꯩꯈꯣꯏ ꯈꯪꯕ ꯅꯠꯇꯦ ꯊꯕꯛ ꯑꯃ ꯇꯧꯕ ꯃꯇꯝꯗ ꯑꯌꯥꯕ ꯍꯥꯏꯕꯁꯤ ꯍꯥꯏꯗꯤ ꯁꯔꯀꯥꯔꯅ ꯌꯥꯔꯦ ꯍꯥꯏꯕꯁꯤ ꯈꯪꯍꯟꯗ꯭ꯔꯒꯗꯤ ꯀꯌꯥ ꯑꯗꯨ ꯍꯧꯖꯤꯛꯇꯤ ꯀꯌꯥ ꯑꯗꯨ ꯌꯦꯡꯅꯗ꯭ꯔꯦ ꯑꯗꯨ ꯄꯪꯁꯨꯝꯗꯨ ꯁꯨꯝꯅꯔꯦ ꯄꯪꯊꯛꯇ ꯊꯛꯅꯔꯦ ꯍꯥꯏꯇꯥꯔꯦ ꯃꯔꯨꯞ ꯑꯗꯣ ꯁꯤꯒꯤ ꯃꯇꯥꯡꯗꯅꯤ ꯑꯩꯅ ꯃꯔꯨꯞꯇ ꯁꯨꯝ ꯍꯥꯏꯅꯤꯡꯉꯤꯖꯦ ꯍꯥꯏꯗꯤ ꯏꯁꯤꯡ ꯍꯥꯏꯕꯁꯤ ꯈ꯭ꯋꯥꯏꯗꯒꯤ ꯑꯩꯈꯣꯏꯒꯤ ꯍꯤꯡꯅꯕ ꯃꯆꯥꯛ ꯑꯃꯗ ꯈ꯭ꯋꯥꯏꯗꯒꯤ ꯃꯔꯨꯑꯣꯏꯕ ꯑꯃꯅꯤ ꯖꯤꯕ ꯈꯨꯗꯤꯡꯃꯛꯅ ꯏꯁꯤꯡꯖꯤ ꯌꯥꯎꯗ꯭ꯔꯒꯗꯤ ꯍꯤꯡꯕ ꯉꯝꯗꯦ ꯄꯥꯛꯈ꯭ꯔꯕ ꯁꯃꯨꯗ꯭ꯔꯒꯤ ꯏꯄꯥꯛꯁꯤꯁꯨ ꯏꯁꯤꯡ ꯉꯥꯛꯇꯅꯤ ꯍꯥꯏꯕꯅꯤ ꯁꯤꯖꯤꯟꯅꯕ ꯌꯥꯕ ꯏꯁꯤꯡꯗꯤ ꯅꯠꯇꯦ ꯑꯗꯨꯗꯒꯤ ꯑꯩꯈꯣꯏꯒꯤ ꯃꯥꯂꯦꯝꯗ ꯂꯩꯔꯤꯕ ꯏꯁꯤꯡꯒꯤ ꯁꯔꯨꯛꯁꯤꯗ ꯁꯤꯖꯤꯟꯅꯕ ꯊꯛꯄ ꯌꯥꯔꯤꯕ ꯑꯁꯦꯡꯕ ꯏꯁꯤꯡꯁꯤ ꯆꯥꯗ ꯆꯥꯝꯃꯒꯤ ꯃꯅꯨꯡꯗ ꯑꯩꯈꯣꯏꯒꯤ ꯁꯨꯞꯅꯒꯤ ꯑꯃꯈꯛꯇꯅꯤ ꯍꯥꯏꯖꯔꯤꯕ ꯃꯔꯨꯞꯀꯣ ꯃꯔꯨꯞꯀꯤ ꯃꯣꯠꯇꯗꯤ ꯃꯁꯤꯒꯤ ꯏꯁꯤꯡꯁꯤ ꯀꯌꯥꯝ ꯀꯨꯏꯅ ꯂꯩꯈꯤꯕ ꯌꯥꯏ ꯑꯃꯗꯤ ꯀꯔꯤ ꯀꯔꯤ ꯇꯧꯔꯒꯗꯤ ꯃꯁꯤ ꯍꯦꯟꯒꯠꯂꯛꯄ ꯑꯐꯕ ꯑꯩꯈꯣꯏ ꯏꯁꯤꯡ ꯊꯛꯄꯒꯤ ꯑꯐꯕ ꯍꯥꯏꯗꯤ ꯁꯤꯖꯤꯟꯅꯕꯝꯖꯦ ꯍꯦꯟꯅ ꯍꯥꯏꯗꯤ ꯃꯇꯝ ꯑꯃꯗ ꯂꯣꯛ ꯏꯁꯤꯡ ꯆꯦꯜꯂꯝꯃꯤ ꯑꯗꯨꯖꯨ ꯃꯥꯡꯒ꯭ꯔꯦ ꯂꯣꯛꯁꯨ ꯂꯩꯇ꯭ꯔꯦꯁ ꯎ ꯋꯥ ꯌꯥꯟꯊꯠꯄꯅ ꯃꯔꯝ ꯑꯣꯏꯔꯒ ꯑꯗꯨ ꯃꯔꯨꯞꯀꯤ ꯃꯣꯠꯇ ꯀꯔꯤ ꯀꯔꯤ ꯂꯩ
ꯑ ꯃꯔꯨꯞ ꯃꯔꯨꯞ ꯊꯠꯅ ꯃꯔꯨꯞꯀꯤ ꯋꯥꯗꯨ ꯈꯤꯇꯪ ꯀꯟꯅ ꯉꯥꯡꯈꯠ ꯉꯥꯡꯕꯤꯔꯛꯎꯕ
ꯑꯣ ꯃꯌꯥꯝ ꯄꯨꯝꯅꯃꯛꯄꯨ ꯑ ꯃꯥꯏꯀꯩꯗꯩ ꯉꯥꯛꯄꯤꯒꯅꯤ ꯍꯥꯏꯕꯗꯤ ꯑꯩꯒꯤ ꯋꯥ ꯉꯥꯡꯕꯝ ꯑꯣꯏꯔꯤꯕ ꯏꯪꯂꯤꯁꯇꯒ ꯍꯥꯏꯔꯒ ꯃꯥꯏꯀꯔꯐꯣꯟ ꯑꯁꯤ ꯑꯩꯈꯣꯏ ꯃꯈꯥꯗ ꯊꯦꯡꯅꯖꯔꯕ ꯑꯗꯨꯒꯨꯝꯕ
ꯃꯈꯟ ꯑꯃꯅꯤ ꯍꯥꯏꯗꯤ ꯑꯩꯅ ꯁꯥꯏꯗꯖꯨ ꯊꯦꯡꯅꯖꯕ ꯌꯥꯝꯅ ꯅꯨꯡꯉꯥꯏꯖꯗꯕ ꯁꯦꯟꯗꯥꯟ ꯂꯝꯕꯤꯗꯧꯅ ꯑꯗꯨꯝ ꯆꯠꯅꯔꯦ ꯍꯧꯖꯤꯛꯁꯦ
ꯑꯩꯈꯣꯏꯒꯤ ꯖꯥꯔ ꯁꯨꯝꯅꯕ ꯏꯁꯤꯡ ꯑꯗꯨꯏ ꯃꯦꯆꯤꯟꯗꯣ ꯑꯗꯨꯝ ꯂꯩꯕꯤꯔꯒ ꯑꯗꯨꯝ ꯇꯧꯅꯕ ꯍꯥꯏꯇꯥꯔꯦ ꯍꯧꯖꯤꯛꯁꯦ ꯑꯗꯨꯃꯥꯏꯅ ꯇꯧꯋꯦ ꯑꯩꯈꯣꯏ ꯁ꯭ꯋꯥꯏꯗꯁꯨ ꯇꯧꯋꯦ ꯃꯔꯨꯞꯅ ꯍꯥꯏꯕꯤꯔꯤꯕ ꯑꯗꯨꯒꯨꯝꯅ ꯇꯧꯋꯦ ꯃꯔꯨꯞ ꯑꯩꯅ ꯉꯥꯡꯉꯤꯁꯦ ꯑꯗꯨꯝ ꯇꯥꯕꯤꯔꯤꯀꯣ ꯑꯔꯨꯞ ꯑꯩꯅ ꯉꯥꯡꯂꯤꯕꯁꯤ ꯑ ꯃꯌꯦꯛ ꯁꯦꯡꯅ ꯇꯥꯕ ꯐꯪꯕꯤ
ꯑ ꯇꯥꯏ ꯇꯥꯏ ꯇꯥꯏ ꯃꯔꯨꯞ ꯑꯩ ꯐꯖꯅ ꯇꯥꯖꯩ
ꯎꯝ ꯇꯥꯏꯗꯤ ꯃꯔꯨꯞꯅ ꯍꯥꯏꯗꯤ ꯇꯨꯃꯤꯟꯅ ꯂꯩꯈꯤꯕꯗꯨꯗ ꯀꯔꯤ ꯈꯨꯗꯣꯡꯇꯤꯕ ꯌꯥꯎꯔꯕꯅꯣ ꯑꯣ ꯅꯥꯛꯇ ꯑꯩ ꯒꯥꯔꯤ ꯂꯩ ꯑꯗꯨꯅ ꯆꯦꯟꯖꯔꯛꯀꯦꯅ ꯇꯧꯖꯔꯝꯕꯅꯦ
ꯑ ꯁꯨꯝꯗ ꯑꯣꯏꯅ ꯃꯔꯨꯞ ꯑꯩ ꯁꯤ ꯃ ꯄꯥꯟꯗ ꯂꯩꯖꯕꯅꯤ ꯏꯃꯨꯡꯗ ꯅꯦꯠꯋꯥꯛ ꯀꯌꯥ ꯌꯥꯗꯕꯅ ꯃꯔꯝ ꯑꯣꯏꯔꯒ ꯑꯩꯁꯤ ꯃꯄꯥꯟꯗ ꯂꯩꯖꯕꯅꯤ ꯃꯄꯥꯟꯗ ꯂꯩꯕꯗꯨꯅ ꯃꯔꯝ ꯑꯣꯏꯔꯒ ꯑꯩ ꯀꯥꯡꯁꯨ ꯑꯗꯨꯛꯀꯤ ꯃꯇꯤꯛ ꯆꯤꯛꯄ ꯑꯩ ꯈꯡꯒꯥꯎ ꯑꯁꯥꯡꯕ ꯁꯦꯠꯆꯜꯂꯒꯁꯨ ꯍꯨꯃꯥꯡ ꯁꯧꯕꯅ ꯃꯔꯝ ꯑꯣꯏꯔꯒ ꯍꯩꯅꯗꯕ ꯑꯗꯨꯅꯅꯤ ꯃꯔꯨꯞ ꯏꯁꯤꯡꯁꯨ ꯊꯛꯆꯔꯝꯃꯅꯤ ꯏꯁꯤꯡ ꯊꯛ ꯄꯨꯟꯁꯤꯗ ꯋꯥꯈꯜ ꯑꯃ ꯂꯥꯛꯄꯗꯒꯤ ꯃꯔꯨꯞ ꯇꯣꯛꯑꯦ ꯁꯨꯃꯥꯏ ꯁꯨꯃꯥꯏꯁꯨ ꯇꯧꯕꯅꯤꯀꯣ ꯋꯥꯔꯤꯁꯦꯅ ꯑꯩ ꯋꯥꯔꯤ ꯇꯧꯒꯦꯅ ꯃꯔꯨꯞꯇ ꯁꯨꯝ ꯇꯧꯖꯔꯝꯃꯤꯁꯤꯅꯤ ꯑꯗꯣ ꯑꯣꯏ ꯏꯁꯤꯡꯒꯤ ꯃꯇꯥꯡꯁꯦ ꯑꯥ ꯐꯩꯌꯦ
ꯑꯃ ꯏꯁꯤꯡꯒꯤ ꯃꯔꯛ ꯊꯠꯅ ꯑꯩꯈꯣꯏꯒꯤ ꯃꯁꯤꯡ ꯀꯌꯥ ꯁꯨꯔꯦ ꯃꯔꯨꯞꯀꯤ ꯌꯣꯟꯒꯗꯧꯕꯅ ꯀꯌꯥꯝ ꯋꯥꯠꯂꯤ ꯍꯥꯏꯕꯗꯤ ꯋꯥꯔꯤꯗꯣ ꯄꯣꯠꯇꯣ ꯑꯗꯨꯒꯤ ꯃꯇꯥꯡꯗ ꯍꯥꯏꯕ
ꯑꯥ ꯁꯨꯝꯗꯧ ꯃꯔꯨꯞ ꯑꯩ ꯑꯃꯇꯪ ꯉꯥꯏꯖꯔꯦ ꯁꯤꯁꯤ ꯂꯣꯏꯔꯒ ꯑꯃ ꯈꯤꯇꯪ ꯇꯧ ꯇꯥꯔꯒꯗꯤ ꯃꯄꯨꯡ ꯐꯥꯕ ꯑꯣꯏꯔꯒꯅꯤ ꯑꯗꯨ ꯂꯣꯏꯔꯒ ꯈꯟꯅꯔꯁꯤ ꯃꯔꯨꯞ ꯑꯗꯨ
ꯎꯝ
ꯃꯔꯨꯞ ꯃꯔꯨꯞꯁꯤ ꯀꯔꯤꯒꯨꯝꯕ ꯑꯩꯈꯣꯏꯒꯤ ꯃꯐꯝ ꯑꯃꯗꯩ ꯑꯦꯔꯣꯄ꯭ꯂꯦꯟ ꯇꯣꯡꯉꯒ ꯆꯠꯄꯗ ꯑꯦꯔꯣꯄ꯭ꯂꯦꯟꯁꯦ ꯀꯥꯏꯕꯅ ꯃꯔꯝ ꯑꯣꯏꯔꯒ ꯃꯔꯨꯞꯁꯦ ꯍꯤꯡꯍꯧꯔꯦ ꯈꯜꯂꯁꯤ ꯏꯊꯟꯗ ꯁꯨꯡ ꯋꯥꯔꯤꯅꯤꯀꯣ ꯃꯔꯨꯞ ꯑꯩꯅ ꯍꯥꯏꯁꯦ ꯑꯗꯨ ꯊꯣꯛꯇꯕꯁꯨ ꯑꯣꯏꯁꯅꯨ ꯊꯣꯛꯁꯨ ꯊꯣꯛꯑꯣꯏ ꯑꯩꯅ ꯁꯨꯝ ꯋꯥꯔꯤ ꯅꯨꯡꯉꯥꯏꯅꯕ ꯇꯧꯖꯕꯅꯤ ꯑꯥ
ꯎꯝ
ꯑꯗꯨꯗꯒꯤ ꯑꯩꯅ ꯃꯔꯨꯞꯇ ꯍꯥꯏꯖꯅꯤꯡꯉꯤꯁꯦ ꯑꯗꯨꯃꯥꯏꯅ ꯃꯐꯝ ꯈꯪꯗꯕ ꯑꯃꯗ ꯃꯣꯕꯥꯏꯜ ꯐꯣꯟꯁꯨ ꯇꯥꯍꯧꯔꯦ ꯅꯦꯠꯋꯥꯛꯁꯨ ꯌꯥꯗꯦ ꯃꯤꯁꯨ ꯇꯥꯗꯕ ꯑꯗꯨꯕꯨ ꯎꯃꯪ ꯋꯥꯃꯪꯗꯤ ꯊꯟꯕ ꯍꯥꯏꯇꯥꯔꯦꯀꯣ ꯃꯔꯨꯞꯀꯣ
ꯎꯝ
ꯑꯗꯣ ꯃꯔꯨꯞ ꯏꯁꯤꯡꯁꯦ ꯏꯁꯤꯡꯁꯦ ꯃꯔꯨꯞ ꯏꯁꯤꯡ ꯊꯛ ꯅꯠꯇ꯭ꯔꯒꯗꯤ ꯃꯔꯨꯞ ꯆꯥꯛ ꯆꯥꯗꯕꯗꯤ ꯃꯔꯨꯞ ꯑꯩꯈꯣꯏ ꯍꯥꯏꯅꯕ ꯂꯩ ꯆꯥꯛ ꯆꯥꯗ꯭ꯔꯒꯁꯨ ꯑꯩꯈꯣꯏ ꯍꯞꯇꯥ ꯑꯃ ꯀꯩꯃꯗꯤ ꯑꯗꯨꯝ ꯍꯤꯡꯕ ꯉꯝꯃꯤꯗꯅ ꯏꯁꯤꯡ ꯊꯥꯔꯛꯇ꯭ꯔꯒꯗꯤ ꯅꯤꯅꯤ ꯍꯨꯝꯅꯤ ꯁꯨꯔꯛ ꯁꯨꯔꯛꯄꯗꯤ ꯃꯔꯨꯞꯇꯤ ꯐꯤꯕꯝ ꯆꯥꯔꯔꯣꯏ ꯍꯥꯏꯇꯥꯔꯦ ꯑꯗꯨ ꯏꯁꯤꯡ ꯏꯡꯤꯡꯁꯤ ꯃꯔꯨꯞ ꯀꯅꯥ ꯂꯩ ꯑꯩꯈꯣꯏꯒꯤ ꯏꯁꯤꯡ ꯑꯔꯨꯕ ꯈꯛꯇꯅ ꯏꯁꯤꯡ ꯑꯐꯕ ꯅꯠꯇꯦ ꯃꯅꯨꯡꯗ ꯃꯍꯤꯛ ꯃꯇꯥꯏ ꯃꯌꯥꯝ ꯌꯥꯎꯏ ꯑꯗꯨ ꯃꯔꯛꯇ ꯀꯔꯤꯒꯨꯝꯕ ꯄꯣꯠꯁꯛ ꯑꯃꯇꯁꯨ ꯌꯥꯎꯔꯛꯄ ꯅꯠꯇꯦ ꯃꯤꯁꯨ ꯑꯃꯇ ꯂꯩꯕ ꯅꯠꯇꯦ ꯁꯥꯔ ꯀꯩꯒꯤ ꯋꯥ ꯇꯧꯈ꯭ꯔꯒ ꯃꯔꯨꯞ ꯏꯁꯤꯡꯁꯤ ꯀꯃꯥꯏꯅ ꯇꯧꯒꯅꯤ ꯏꯁꯤꯡꯁꯧ ꯂꯩꯇꯥꯥꯔꯒꯁꯨ
ꯎꯝ ꯑꯣ ꯑꯩꯅ ꯍꯥꯏꯗꯤ ꯑꯗꯨꯒꯤ ꯍꯤꯔꯝꯗꯨꯗ ꯌꯥꯝꯗꯤ ꯍꯦꯟꯅ ꯊꯤꯖꯤꯟꯗ꯭ꯔꯒꯁꯨ ꯑꯗꯨꯕꯨ ꯑꯗꯨꯒꯤ ꯃꯑꯣꯡꯗꯣ ꯈꯨꯝꯕꯗꯤ ꯈꯤꯇꯪ ꯋꯥꯔꯦ ꯑꯗꯨꯗꯤ ꯍꯣꯏ ꯃꯗꯨ ꯈꯟꯅꯕ ꯌꯥꯕ ꯋꯥꯐꯝꯅꯤ ꯍꯥꯏꯗꯤ ꯊꯣꯛꯇꯕꯁꯨ ꯑꯣꯏꯁꯅꯨ ꯑꯗꯨꯕꯨ ꯀꯔꯤꯒꯨꯝꯕ ꯄꯨꯟꯁꯤ ꯍꯥꯏꯕꯁꯤꯗꯤ ꯇꯝꯕ ꯉꯝꯕ ꯅꯠꯇꯦ ꯑꯗꯨꯅ ꯇꯝꯕ ꯉꯝꯕ ꯅꯠꯇꯦ ꯇꯝꯕ ꯉꯝꯕ ꯅꯠꯇꯦ ꯇꯝꯕ ꯉꯝꯕ ꯅꯠꯇꯦ ꯍꯥꯏꯅ ꯍꯥꯏꯅ ꯑꯗꯨꯝ ꯇꯝꯕ ꯉꯝꯗꯅ ꯑꯗꯨꯝ ꯇꯝꯕ ꯉꯝꯗ꯭ꯔꯤꯕꯅꯤ
ꯐꯔꯦ ꯃꯔꯨꯞ ꯑꯥ ꯃꯔꯨꯞꯇꯤ ꯋꯥꯔ ꯊꯥꯆꯅ ꯃꯔꯨꯞ ꯐꯔꯦ ꯑꯩ ꯉꯁꯥꯏ ꯍꯥꯏꯖꯒꯤꯈꯤꯕ ꯋꯥꯔꯤꯗꯨ ꯅꯥꯀꯩ ꯅꯥꯈꯩ ꯅꯥꯍꯥꯞ ꯅꯥꯊꯩꯔꯒ ꯊꯝꯃꯒ ꯍꯧꯖꯤꯛ ꯍꯧꯖꯤꯛ ꯑꯩꯈꯣꯏꯅ ꯊꯛꯏꯕ ꯏꯁꯤꯡꯁꯤ ꯃꯔꯨꯞꯀꯣ ꯃꯁꯤꯒꯤ ꯃꯇꯥꯡꯗ ꯃꯔꯨꯞꯁꯤ ꯑꯩꯈꯣꯏꯒꯤ ꯋꯥꯇꯔ ꯗꯤꯄꯥꯔꯠꯃꯦꯟꯒꯤ ꯑꯩꯈꯣꯏꯒꯤ ꯑꯆꯧꯕ ꯐꯝ ꯑꯃ ꯄꯨꯔꯦ ꯈꯜꯂꯁꯤ ꯃꯔꯨꯞꯁꯤꯅ ꯑꯆꯨꯝꯕ ꯊꯕꯛ ꯈꯔ ꯇꯧꯒꯅꯤꯗꯤ ꯐꯦꯟꯖꯩ ꯀꯔꯤ ꯈꯣꯡꯊꯥꯡ ꯍꯥꯟꯅꯗꯤ ꯄꯥꯏꯈꯠꯀꯅꯤ ꯃꯗꯣ ꯑꯍꯥꯟꯕ ꯑꯣꯏꯅ
ꯎꯝ ꯊꯝꯖꯒꯦ
ꯑꯍꯥꯟꯕ ꯑꯣꯏꯅ ꯑꯩꯈꯣꯏꯒꯤ ꯃꯣꯏꯒꯤ ꯆꯦꯜꯂꯤꯕꯗꯨ ꯍꯥꯏꯗꯤ ꯄꯥꯡꯊꯦꯠꯇ ꯃꯃꯤꯡ ꯑꯃ ꯊꯣꯟꯖꯜꯂꯒ ꯊꯣꯛꯂꯥꯎꯅ ꯍꯦꯛꯇ ꯊꯥꯒꯠꯅꯔꯦ ꯑꯗꯨꯗꯤ ꯄꯥꯡ ꯅꯣꯟꯗꯔꯦ ꯍꯥꯏꯖꯔꯤꯕ ꯃꯁꯤ ꯀꯔꯥꯏꯗꯒꯤ ꯀꯔꯥꯏꯗꯅꯣ ꯃꯐꯝꯗꯨ ꯌꯦꯡꯊꯣꯛꯑꯒ ꯃꯣꯏ ꯒꯤ ꯗꯤꯄꯥꯔꯠꯃꯦꯟ ꯍꯥꯏꯗꯤ ꯂꯩꯔꯤꯕ ꯃꯐꯝ ꯑꯗꯨ ꯀꯌꯥꯝ ꯁꯦꯡꯅ ꯇꯧꯕ ꯊꯕꯛꯅꯣ ꯀꯌꯥꯝ ꯁꯦꯡꯅ ꯇꯧꯏ ꯑꯗꯨꯒ ꯀꯌꯥꯃꯨꯛ ꯌꯥꯝꯅ ꯆꯨꯝꯅ ꯐꯅ ꯇꯧꯔꯤꯒꯦ ꯍꯥꯏꯕꯗꯨ ꯈꯪꯗꯣꯛꯂꯕ ꯃꯇꯨꯡꯗ ꯑꯩꯈꯣꯏ ꯆꯨꯝꯅ ꯇꯧꯔꯝꯃꯒꯗꯤ ꯀꯩꯁꯨ ꯀꯥꯏꯗꯦ ꯆꯨꯝꯅ ꯇꯧꯔꯝꯗꯕ ꯇꯥꯔꯒꯗꯤ ꯑꯩꯈꯣꯏꯒꯤ ꯂꯩꯔꯤꯕ ꯑꯥꯏꯟꯒꯤ ꯃꯇꯦꯡ ꯆꯥꯎꯅ ꯂꯧꯔꯒ ꯊꯕꯛ ꯄꯥꯏꯈꯠꯆꯒꯅꯤ ꯅ ꯊꯝꯖꯒꯦ
ꯑ ꯌꯥꯝ ꯅꯨꯡꯉꯥꯏꯖꯩ ꯃꯔꯨꯞ ꯑꯗꯣ ꯃꯔꯨꯞ ꯃꯔꯛ ꯊꯠꯅ ꯋꯥꯔꯤꯁꯨ ꯌꯥꯝ ꯅꯨꯡꯉꯥꯏꯔꯤ ꯑꯗꯨ ꯃꯔꯨꯞ ꯑꯩꯁꯦ ꯊꯕꯛ ꯑꯃ ꯂꯥꯛꯁꯤꯜꯂꯦ ꯗꯣ ꯃꯔꯨ ꯑꯩ ꯃ ꯃꯇꯨꯡꯗ ꯑꯗꯨꯝ ꯇꯧꯖꯔꯛꯀꯦ ꯃꯔꯨꯞ ꯉꯁꯤꯒꯤꯗꯤ ꯑꯩ ꯑꯊꯨꯕ ꯊꯕꯛꯁꯤ ꯑꯝꯇꯪ ꯆꯠꯆꯔꯨꯒꯦ ꯊꯝꯖꯔꯒꯦ ꯃꯔꯨꯞ
ꯑꯣ ꯃꯥꯅꯦ ꯃꯥꯅꯦ ꯑ ꯑꯍꯤꯡꯖꯤꯗ ꯆꯠꯄꯤꯌꯨ ꯌꯥꯅꯤ